ꯑꯥ
ꯁꯦꯡꯅ ꯇꯥꯕ꯭ꯔꯥ ꯁꯤꯁꯇꯔ ꯑꯩꯒꯤ ꯈꯣꯟꯁꯦ
ꯍꯣꯏ ꯇꯥꯏ ꯇꯥꯕꯕꯨꯗꯤ ꯗꯨ ꯅꯅꯤꯝ ꯅꯗꯤ ꯇꯥꯕ ꯃꯥꯅꯦ
ꯍꯜꯂꯣ
ꯑꯥ ꯇꯥꯏꯅꯦ
ꯎꯝ ꯑꯗ ꯀꯩꯗꯧꯔꯔꯤꯅꯣ ꯁꯤꯁꯇꯔꯈꯣꯏꯗꯤ
ꯑꯗꯨ ꯂꯩꯔꯗ ꯇ ꯁꯨ ꯀꯩꯗꯤ ꯀꯩꯗꯧꯔꯤꯒꯦ
ꯑꯩꯁꯦ ꯑꯩꯁꯨ ꯑꯗꯨꯝ ꯐꯝꯃꯦ ꯍꯧꯖꯤꯛ ꯉꯁꯤꯒꯤ ꯑꯣꯏꯅ ꯊꯕꯛ ꯈꯔ ꯂꯣꯏꯁꯤꯜꯂꯒꯀꯣ ꯑꯗꯨꯝ ꯍꯧꯖꯤꯛꯁꯦ ꯉꯥꯏꯍꯥꯛ ꯄꯣꯊꯥꯕ ꯑꯣꯏꯅ ꯑꯗꯨꯝ ꯐꯝꯃꯦ
ꯑ ꯑꯗꯤ ꯁꯤꯁꯇꯔꯁꯦ ꯀꯥꯏ ꯋꯥꯏꯗꯦ ꯑꯣꯏꯣꯏꯊ ꯇꯅ
ꯑꯩꯁꯦ ꯑꯦꯁꯦꯝꯕ꯭ꯂꯤ ꯍꯥꯎꯁ ꯔꯣꯝꯗꯣ ꯈꯪꯒꯦꯔꯥꯀꯣ ꯑꯗꯨ ꯔꯣꯝꯗꯒꯤꯅꯤ ꯍꯥꯏꯕꯗꯤ ꯑꯗꯨꯝ ꯐꯖꯅ ꯍꯥꯏꯕꯗꯤ ꯌꯥꯗꯕꯅꯤꯅꯀꯣ ꯑ
ꯍꯥꯏꯗꯤ ꯑꯣ ꯐꯖꯅ ꯍꯥꯏ ꯑꯩꯈꯣꯏ ꯏꯟꯐꯣꯔꯃꯦꯁꯟꯁꯦ
ꯑꯥ ꯑꯗꯨꯗꯒꯦ
ꯑꯥ
ꯑꯗꯨꯝ ꯀꯔꯤ ꯍꯥꯏꯁꯤꯔ ꯖꯒꯥ ꯃꯇꯦꯛ ꯃꯇꯦꯛ ꯈꯔ ꯈꯪꯕꯒꯨꯝꯕ ꯂꯩꯔꯗꯤꯀꯣ ꯑꯗꯨ ꯑꯗꯨꯝ ꯍꯥꯏꯅꯕꯅꯦ ꯑꯗ ꯁꯤꯁꯇꯔ ꯗꯦ
ꯑꯗꯨ ꯆ ꯆꯤꯡ ꯃꯩ
ꯑ ꯀꯥꯏꯗꯗꯕ ꯑꯗꯨꯝ ꯊꯕꯛꯀꯨꯝꯕ ꯁꯨꯕ꯭ꯔꯥ ꯁꯤꯖꯔ ꯑꯩꯈꯣꯏꯗꯤ
ꯁꯨꯗꯗ ꯑꯩꯗꯤ ꯏꯁꯇꯨꯗꯦꯟ ꯑꯣꯏꯔꯤꯗ
ꯑꯣ ꯑꯣ
ꯔ ꯁꯤꯇꯔ ꯗꯦ
ꯑꯩꯁꯨ ꯏꯁꯇꯨꯗꯦꯟꯅꯦ ꯏꯁꯇꯨꯗꯦꯟ ꯍꯥꯏꯁꯦ ꯂꯥꯏꯔꯤꯛ ꯇꯝꯃꯤꯕ ꯂꯥꯏꯔꯤꯛ ꯇꯝꯃꯤ ꯑꯩꯁꯨ ꯇꯖꯦꯛ
ꯑꯣ ꯀꯩ ꯀꯣꯂꯦꯖ
ꯑꯩꯁꯦꯀꯣ ꯎꯝ ꯈꯪꯒꯦꯔꯗꯤ ꯈꯪꯗꯦꯅꯦ ꯑꯥ ꯃꯈ ꯃꯈꯥꯔꯣꯝꯗꯅꯦ ꯃꯈꯥꯔꯣꯝꯗ ꯍꯥꯏꯁꯦ ꯅꯝꯕꯣꯜ ꯁꯥꯏꯠꯇ
ꯎꯝ
ꯕ꯭ꯔꯥ ꯑꯦꯁ ꯀꯦ ꯍꯥꯏꯕ ꯥꯖꯠꯇꯣ
ꯑ ꯊ ꯊ꯭ꯔꯤ
ꯇꯨꯔꯣꯝꯗꯀꯣ ꯑꯩ ꯇꯥꯎꯕ ꯍꯟꯗꯛ ꯀꯥꯟꯁꯦ
ꯑꯣ ꯑꯗꯨꯗꯤ ꯀꯩꯁꯤꯔꯗ
ꯑꯩꯁꯦ ꯍꯟꯗꯛꯁꯦ ꯕꯤ ꯑꯦꯠ ꯇꯧꯕ ꯍꯥꯏꯕꯗꯤ ꯂꯥꯁ ꯌꯔꯗꯒꯤ ꯇꯧꯕꯅꯦꯕꯀꯣ ꯑꯗꯨ ꯑꯣꯏꯕꯒꯤ ꯍꯟꯗꯛ ꯍꯟꯗꯛꯁꯦ ꯑꯦꯛꯖꯥꯝ ꯊ ꯊꯥꯅꯤꯡꯉꯥꯏ ꯍꯥꯏꯅ ꯑꯗꯨꯝ ꯉꯥꯏꯕꯅꯦꯕ ꯑꯗꯣ ꯃꯣꯏꯁꯦ ꯗꯦꯠꯇꯤ ꯂꯦꯞꯄꯒ ꯁꯦꯟꯇꯔꯁꯦ ꯍꯣꯡꯗꯣꯛꯀ ꯍꯣꯟꯖꯤꯟꯒ ꯑꯗꯨꯝ ꯇꯧꯔꯒ ꯂꯩꯕ ꯃꯣꯏꯁꯦ ꯑꯗꯨꯒꯤ ꯐꯤꯛꯁ ꯑꯣꯏꯗ꯭ꯔꯕꯒꯤ ꯑꯩꯈꯣꯏꯁꯨ ꯒ꯭ꯌꯥꯟ ꯃꯦꯟ ꯇꯥꯗꯅ ꯂꯩꯔꯤ
ꯆ
ꯆꯇꯔ ꯈꯣꯏꯗꯤ
ꯀꯣꯂꯦꯖ꯭ꯔꯥꯎ
ꯎꯝ
ꯑꯩꯕꯨꯗꯤꯗꯤ ꯌꯥꯝꯗꯅꯤꯗ
ꯑꯗꯨꯗꯤ ꯑꯩꯈꯣꯏꯒꯗꯤ ꯈꯔ ꯅꯛꯑꯦ
ꯑꯩ ꯁꯣꯟꯝꯗ ꯁꯤꯦꯃꯤꯁꯇꯔ ꯂꯣꯏꯔꯒ ꯑꯦꯝ ꯕꯤ ꯑꯦ ꯇꯧꯁꯤꯔꯣ ꯑꯩꯅ
ꯑꯣ ꯑꯣ ꯍꯟꯗꯛ ꯅꯣꯏ ꯐꯥꯏꯅꯦꯜ ꯊꯥꯕꯀꯣ ꯑꯗꯨꯔꯗꯤ ꯅꯣꯏꯁꯦ
ꯍꯣꯏ
ꯎꯝ ꯑꯩꯅ ꯈꯔ ꯑꯗꯨꯝ ꯃꯤ ꯎ ꯍꯥꯏꯌꯣ ꯀꯥꯏꯗꯦ
ꯑ ꯅꯪꯗꯣ ꯍꯅ ꯍꯥꯏ
ꯑꯩꯅ ꯍꯟꯗꯛꯀꯥꯟ ꯑꯗꯨꯝ ꯊꯦꯡꯅꯕꯁꯤꯡꯁꯦ ꯑꯌꯥꯝꯕꯗꯤ ꯂꯣꯏꯅꯃꯛ ꯑꯗꯨꯝ ꯀꯔꯤ ꯍꯥꯏꯁꯤꯔ ꯐꯥꯏꯅꯦꯜ ꯑꯦꯛꯖꯥꯝ ꯄꯤꯕ ꯂꯣꯏꯔꯦ ꯍꯥꯏꯕ ꯉꯥꯛꯇ ꯑꯣꯏꯕ ꯍꯟꯗꯛꯀꯥꯟꯁꯦ ꯑꯩꯅ ꯑꯗꯨꯝ ꯊꯦꯡꯅꯔꯛꯄꯗꯀꯣ
ꯑꯥ ꯁꯤꯗꯗꯤ ꯃꯤ ꯌꯥꯝꯈ꯭ꯔꯕꯣ ꯀꯣꯜꯒꯨꯝꯕ ꯇꯧꯕꯁꯦ
ꯑꯩꯅ ꯈꯟꯕꯗ ꯇꯔꯥꯒꯨꯝꯕꯗꯤ ꯍꯦꯜꯂꯝꯒꯦꯔꯥ
ꯍ
ꯑꯩꯁꯨ ꯑꯗꯨ ꯍꯛꯅ ꯃꯣꯏ ꯃꯌꯥꯝ ꯇꯧꯕꯒꯨꯝꯅꯗꯤ ꯇꯧꯕ ꯉꯝꯗꯦꯕꯀꯣ ꯍꯥꯏꯕꯗꯤ ꯀꯔꯤ ꯍꯥꯏꯁꯤꯔꯥ ꯑꯗꯨꯝ ꯏꯁꯥ ꯏꯁꯥꯒꯤ ꯃꯇꯝ ꯆꯥꯟꯅꯗꯕꯒ ꯑꯗꯨꯒ ꯑꯗꯨꯝ ꯑꯣ ꯃꯇꯝ ꯈꯨꯗꯤꯡꯃꯛꯇ ꯀꯔꯤ ꯍꯥꯏꯁꯤꯔꯥ ꯑꯗꯨꯝꯣꯏ ꯑꯩꯁꯨ ꯌꯥꯏꯑꯒꯨꯝꯕ ꯑꯗꯨꯝ ꯇꯧꯕ ꯌꯥꯏꯌꯦꯒꯨꯝꯕ ꯍꯥꯏꯅꯤꯡꯉꯥꯏꯁꯦ ꯑꯩꯁꯨ ꯏꯀꯥꯏꯕ ꯑꯃꯔꯣꯝꯗꯁꯨ ꯑꯗꯨꯒꯤ ꯑꯗꯨꯝ ꯌꯥꯕ ꯌꯥꯕꯗꯀꯣ ꯑꯗꯨꯒꯤꯅꯤꯅ
ꯑꯗꯣ ꯁꯤ ꯃꯣꯏ ꯑꯦꯞꯁꯦ ꯀꯣꯜ ꯇꯧꯕ ꯅꯠꯇꯅ ꯑꯗꯨꯝ ꯍꯥꯏꯗꯤ ꯇꯥꯛꯁꯀꯨꯝꯕ ꯍꯥꯏꯗꯤ ꯂꯩꯗꯅ ꯑꯗꯨꯝ ꯄꯦꯔꯥꯒ꯭ꯔꯥꯐ ꯀꯨꯝꯕ ꯄꯥꯕ ꯑꯩꯗꯤ ꯑꯗꯨꯃꯥꯏꯅꯔ ꯈꯜꯂꯤꯅꯦ ꯑꯍꯥꯟꯕꯗꯗꯤ ꯍ
ꯁꯤꯁ ꯇ
ꯍꯝ
ꯑꯗꯨꯝꯕ ꯍꯥꯏꯕ ꯌꯥꯗꯕꯅꯦꯦ
ꯑꯥꯎ ꯃꯥꯏ ꯀ
ꯑꯗꯨ ꯑꯣꯏꯕꯒꯤꯀꯣ ꯑꯁ ꯋꯥ ꯉꯥꯡꯕꯗꯀꯣ ꯅꯍꯥꯟꯁꯦ ꯑꯩꯅ ꯑꯩꯁꯨ ꯈꯪꯗꯕ ꯈꯪꯗꯕ ꯏꯟ ꯗ ꯁꯦꯟꯁ ꯑꯩꯕꯨꯗꯤ ꯈꯪꯉꯦ ꯑꯗꯨ ꯑꯣꯏꯔꯁꯨ ꯃꯤꯅ ꯂꯩꯕ ꯖ ꯖꯒꯥꯗꯣ ꯈꯪꯅꯤꯡꯕꯒꯤ ꯑꯗꯨꯝ ꯂꯩꯅꯤꯅ ꯖꯒꯥꯗꯣ ꯈꯪꯉꯗꯤ ꯋꯥꯔꯤ ꯁꯥꯕ ꯅꯨꯡꯉꯥꯏꯗꯅ ꯑꯗꯣ ꯈꯪꯅꯤꯡꯕꯒꯤ ꯎꯄꯥꯏ ꯂꯩꯃꯟꯕꯒꯤ ꯑꯩꯅ ꯃꯔꯨꯞ ꯑꯃꯗ ꯎ ꯅꯣꯏꯒꯤ ꯖꯒꯥꯗꯣ ꯍꯥꯏꯔꯛꯑꯣ ꯍꯥꯏꯔꯒ ꯃꯥꯁꯨ ꯈꯪꯕ ꯃꯉꯥ ꯉꯥꯡꯕ ꯌꯥꯗꯦ ꯍꯥꯏꯕꯁꯦ ꯑꯗꯨ ꯑꯣꯏꯕꯒꯤ ꯅꯪꯁꯨ ꯈꯪꯒꯅꯤ ꯀꯣꯝꯂꯥ ꯍꯧꯕ ꯂꯝꯗꯣ ꯍꯥꯏꯕꯗꯣ ꯑꯗꯨꯗ ꯒ꯭ꯌꯥꯟ ꯇꯥꯅꯩꯑꯦꯈꯣ ꯅꯨꯡꯉꯥꯏ ꯍꯥꯏꯅꯕꯅꯦ
ꯑꯩꯒꯤ ꯑꯍꯥꯟꯕ ꯋꯥꯔꯤ ꯁꯥꯕ ꯅꯨꯄꯥꯗꯨꯗꯤ ꯃꯥꯁꯨ ꯀꯩꯁꯨ ꯈꯪꯗꯕ ꯍꯥꯏꯗꯤ ꯃꯥꯁꯨ ꯑꯍꯥꯟꯕ ꯈꯅꯤ ꯍꯥꯏꯌꯦꯕ ꯑꯩꯉꯣꯟꯗ ꯀꯣꯜ ꯇꯧꯕꯗꯣ ꯑꯩꯁꯨ ꯑꯍꯥꯟꯕꯅꯦꯕ ꯑꯩꯈꯣꯏꯗꯤ ꯁꯨꯝ ꯉꯈ꯭ꯔꯦ
ꯎꯝ ꯀꯥꯏꯗꯦ ꯀꯥꯏꯗꯦ ꯑꯩ ꯍꯣꯔꯦꯟꯀꯣ ꯑꯗꯨꯝ ꯃꯣꯏꯅ ꯇꯧꯕ ꯌꯥꯗꯕꯁꯤꯡꯗꯣ ꯑꯗꯨꯝ ꯑꯩꯅ ꯑꯗꯨꯝ ꯍꯥꯏꯕꯤꯔꯛꯀꯦ ꯑꯗꯨꯗ ꯅꯪ ꯅꯪꯅ ꯍꯦꯟꯅ ꯈꯪꯒꯅꯤ ꯑꯗꯨꯝ
ꯍꯣꯏ ꯎꯣꯏ
ꯍꯟꯗꯛꯁꯦ ꯃꯣꯏ ꯀꯔꯤ ꯍꯥꯏꯁꯤꯔꯥ ꯌꯥꯝ ꯌꯥꯝ ꯌꯦꯡꯁꯤꯟꯕ ꯖꯥꯠꯇꯣ
ꯑꯥ
ꯑꯗꯨꯃꯥꯏ ꯈꯔ ꯇꯧꯕꯒꯤꯅꯅ ꯎꯝ
ꯑꯗꯣ ꯁꯤꯁꯇꯔꯅ ꯑꯗꯨꯝ ꯂꯥꯏꯔꯤꯛ ꯇꯝꯊꯒꯦ ꯍꯥꯏꯔꯗꯤ ꯑꯁꯤꯗ ꯇꯝꯒꯦꯔꯥ ꯅꯠꯇ꯭ꯔꯒ ꯃꯄꯥꯟ ꯑꯅꯟ ꯆ ꯀꯦꯔꯥ
ꯎꯝ ꯑ ꯃꯄꯥꯟꯝꯗ
ꯀꯣꯡ ꯑꯗꯨ ꯑꯣꯏꯔꯗꯤ ꯅꯣꯏꯒꯤꯁꯦ ꯅꯪ ꯅꯪ ꯀꯨꯋꯦꯠꯇꯤ ꯊꯥꯕ꯭ꯔꯥ ꯀꯨꯋꯦꯠꯇꯣ
ꯑ ꯑꯗꯨꯗꯤ ꯊꯥꯍꯧꯗ꯭ꯔꯦ ꯄ꯭ꯔꯥꯏꯚꯦꯠ ꯌꯨꯅꯤꯚꯔꯁꯤꯇꯤꯗ ꯑꯣꯏꯅ ꯆꯪꯈ꯭ꯔꯒꯦ ꯊꯥꯗ꯭ꯔꯕꯅꯤꯅ ꯑꯩꯗꯣ ꯑꯁꯦꯡꯕꯗꯤ ꯀꯥꯔꯔꯣꯏ ꯍꯥꯏꯅ ꯂꯩꯅꯦꯕ ꯑꯗꯨꯕꯨ ꯑꯩ ꯏꯃꯥꯅ ꯍꯥꯏꯗꯤ ꯊꯕꯛꯁꯨ ꯀꯩꯁꯨ ꯇꯧꯕ ꯍꯩꯇꯕꯅꯤꯅ ꯑꯗꯨꯝ ꯃꯇꯝ ꯃꯥꯡꯍꯟꯗꯣꯏ ꯁꯔꯨꯛꯇꯗꯤ ꯑꯗꯨꯝ ꯂꯣꯏꯖꯤꯡꯈ꯭ꯔꯣꯗ ꯑꯩꯈꯣꯏꯅꯁꯨ ꯉꯝꯂꯤ ꯀꯥꯟꯇ ꯍꯥꯏꯔꯨꯔꯦꯀꯣ ꯑꯗꯨꯅꯗꯝ ꯂꯣꯏꯁꯤ꯭ꯔꯗꯤ
ꯀꯥꯏꯗꯗꯞ ꯐꯑ
ꯍꯥ ꯃꯅꯤꯄꯨꯔꯗꯗꯤ ꯍꯣꯏ ꯐꯥꯎꯕꯗꯤ ꯐꯩ ꯑꯗꯨꯕꯨ ꯁꯤꯇꯨꯋꯦꯁꯟ ꯈꯔ ꯑꯗꯨꯝ ꯌꯦꯡꯕ ꯃꯇꯝꯗꯗꯤ ꯈꯔꯗꯤ ꯑꯃꯨꯛ ꯌꯥꯝ ꯀꯩꯅꯣ ꯇꯧꯋꯦ ꯑꯗꯨꯒ ꯑꯩꯈꯣꯏꯒꯤ ꯀꯩꯅꯣꯗꯣ ꯍꯥꯏꯗꯤ ꯂꯔꯤ
ꯝꯕꯣ ꯎꯝ ꯎꯝ
ꯑꯁꯥꯏꯅ ꯑꯗꯨꯝ ꯈꯔꯗꯤ ꯑꯗꯨꯝ ꯀꯩꯅꯣ ꯇꯧꯋꯦꯗꯅ ꯑꯗꯨꯅ ꯉꯁꯥꯏꯗ ꯑꯗꯨꯝ ꯇ꯭ꯔꯥꯏ ꯇꯧꯔꯨꯒꯦ ꯇꯝꯕ ꯑꯣꯏꯅ ꯈꯔ ꯍꯌꯦꯡꯁꯨ ꯈꯔ ꯑꯗꯨꯝ ꯈꯪꯂꯛꯅꯕ
ꯎꯝ ꯑꯗꯨꯕꯨꯗꯤ ꯐꯩꯗ ꯉꯝꯃꯤꯈꯩꯗꯤꯀꯣ ꯃꯤꯅꯗꯤ ꯃꯤꯅꯗꯤ ꯍꯩꯕꯗꯤ ꯍꯦꯜꯂꯦꯗꯅ ꯁꯦꯡꯅ ꯍꯥꯏꯔꯗꯤ
ꯍ
ꯑꯣ ꯑꯩꯅ ꯈꯟꯕꯗꯤ ꯑꯣ ꯑꯗꯨꯝ ꯁꯔꯀꯥꯔꯒꯤ ꯅꯠꯇ꯭ꯔꯁꯨ ꯑꯗꯨꯝ ꯑꯇꯣꯞꯄꯗꯁꯨ ꯀꯨꯋꯦꯠ ꯄꯤ ꯖꯤꯗꯣ ꯆꯪꯕ꯭ꯔꯥ ꯍꯥꯏꯅ ꯑꯩꯒꯤ ꯋꯥꯈꯜ ꯑꯗꯨꯝ ꯈꯟꯕꯀꯣ
ꯑ ꯆꯪꯕꯅꯤ ꯑ ꯀꯨꯋꯦꯠꯀꯨꯝꯕꯗꯤ ꯍꯥꯏꯗꯤ ꯃꯣꯏ ꯁꯦꯟꯇ꯭ꯔꯦꯜ ꯌꯨꯅꯤꯚꯔꯁꯤꯇꯤꯒꯨꯝꯕꯗꯗꯤ ꯆꯪꯕ ꯑꯔꯤꯕꯉꯣ ꯑꯦꯟꯇ꯭ꯔꯦꯟꯁ ꯑꯦꯛꯖꯥꯝꯗꯣ ꯊꯥꯔꯗꯤ ꯑꯗꯨꯝ ꯌꯥꯕꯅꯦꯕ
ꯑꯣ ꯍꯟꯗꯛꯀꯥꯟꯁꯦ ꯑꯗꯨꯗꯣ ꯌꯥꯝ ꯆꯠꯅ ꯂꯛꯄ ꯍꯥꯏꯕꯗꯤ ꯑꯩꯅ ꯇꯝꯕ ꯑꯩꯅ ꯇꯝꯕ ꯖꯒꯥꯁꯦ ꯑꯩꯈꯣꯏꯁꯨ ꯁꯔꯀꯥꯔꯒꯤꯅꯦ ꯑꯗꯣ ꯑꯗꯨ ꯈꯛꯅꯗꯤ ꯇꯧꯗꯕꯅꯦꯕ ꯑꯦꯟꯇ꯭ꯔꯥꯟꯁꯅ ꯑꯗꯨꯝ ꯈꯟꯕꯅꯦꯕ ꯑꯗꯨꯒ ꯍꯟꯗꯛꯇꯤ ꯆꯍꯤ ꯍꯦꯛ ꯍꯧꯕꯒ ꯅꯣꯇꯤꯁ ꯊꯣꯛꯂꯛꯑꯦ ꯑꯗꯨ ꯌꯥꯎꯗ꯭ꯔꯗꯤ ꯐꯣꯝ ꯐꯥꯎ ꯂꯧꯕ ꯌꯥꯏ ꯌꯥꯔꯣꯏ ꯑꯅ ꯑꯗꯨꯃꯥꯏꯅ ꯍꯥꯏꯔꯛꯄꯗꯨꯗ ꯑꯩꯈꯣꯏ ꯂꯝꯗꯗꯤ ꯑꯁꯦꯡꯕ ꯊꯥꯕꯗꯣ ꯃꯤ ꯑꯗꯨ ꯍꯛꯅꯗꯤ ꯌꯥꯝꯗꯕꯅꯦ ꯀꯌꯥ ꯊꯥꯅꯗꯕꯅꯦꯕ
ꯎꯝ ꯍꯥꯏꯗꯤ ꯌꯥꯝꯅꯁꯨ ꯁꯤꯔꯦꯁ ꯂꯧꯁꯤꯟꯗꯕꯗꯣ ꯑꯗꯨꯝ ꯊꯥꯗ꯭ꯔꯁꯨ ꯃꯤꯅꯤꯌꯥꯅꯤꯗ ꯑꯗꯨꯝ ꯃꯣꯏꯣꯔ ꯂꯧꯥꯎꯅꯤꯗ ꯍꯥꯏꯅ ꯑꯗꯨꯝ ꯂꯧꯋꯦꯕ ꯑꯦꯝ ꯌꯨꯗꯨꯁꯨ ꯍꯥꯏꯗꯤ ꯍꯧꯖꯤꯛ ꯑꯩ ꯑꯦꯝ ꯌꯨꯗ ꯑꯦꯝ ꯕꯤ ꯑꯦ ꯇꯧꯁꯤꯔꯥ ꯈꯜꯂꯝꯕꯅꯦꯕ
ꯑꯣ
ꯑꯗꯨ ꯀꯩꯅꯣ ꯑ ꯍꯣꯏ ꯃꯣꯏ ꯁꯨ ꯁꯤ ꯊꯥꯡꯕ ꯂꯩꯔꯗꯤ ꯀꯣꯏꯠ ꯊꯥꯗ꯭ꯔꯁꯨ ꯑꯗꯨꯝ ꯂꯧꯅꯤꯗꯤ ꯍꯥꯏꯕꯅꯤ ꯑꯣ
ꯑꯣ ꯑꯩꯒ ꯈꯪꯅꯕ ꯃꯤ ꯑꯃꯁꯨ ꯀꯣ ꯃꯥꯁꯨ ꯑꯗꯨꯗꯒꯤ ꯇꯝꯕ ꯂꯣꯏꯌꯦ ꯃꯣꯏ ꯑꯦꯝ ꯌꯨꯗꯒꯤ
ꯑꯗꯨꯕꯨ ꯅꯪꯅ ꯑꯗꯨꯝ ꯃꯄꯥꯟ ꯆꯠꯄꯗꯅ ꯐꯗꯧ ꯃꯥꯜꯂꯦꯗ ꯑꯁꯤꯗꯗꯤ ꯂꯣꯏꯕ ꯅꯥꯏꯗꯦ ꯌꯦꯡꯉꯣ
ꯑꯗꯨꯝ ꯑꯃ ꯅꯠꯇ꯭ꯔꯥ ꯑꯗꯨꯝ
ꯑ ꯑꯩ ꯇꯧꯔꯁꯨ ꯃꯅꯥ ꯃ ꯆꯤ ꯊ ꯂꯥꯛꯄ
ꯨꯕꯨꯗꯤ ꯍꯥꯏꯕꯗꯤ ꯅꯥꯊꯟꯇꯒꯤ ꯑꯣꯏꯗꯣꯏꯔꯥ ꯅꯠꯇ꯭ꯔꯒ ꯅꯣꯏ ꯒ꯭ꯔꯨꯞꯀꯨꯝꯕ ꯂꯩꯕ꯭ꯔꯥ ꯁꯨꯝꯕ ꯆꯠꯄꯁꯦ
ꯎ ꯑ ꯏꯊꯟꯗꯒꯤ ꯑꯣꯏꯕꯨꯗꯤ ꯑꯣꯏꯌꯦꯗ ꯑꯗꯨꯁꯨ ꯎꯝ ꯑꯩ ꯏꯃꯥꯟꯅꯕꯤ ꯇꯪꯈꯥꯏꯁꯨ ꯃꯣꯏ ꯇ ꯑꯗꯨꯝ ꯑꯩꯈꯣꯏ ꯃꯥꯟꯅꯔꯒ ꯇꯥꯃꯤꯟꯅꯁꯦ ꯍꯥꯏꯕꯗꯣ
ꯎꯝ
ꯁꯨꯃꯥꯏꯅ ꯇꯧꯔꯒ ꯑꯩꯈꯣꯏ ꯈꯔꯗꯤ ꯇ ꯆ ꯑꯗꯨꯗ
ꯑꯣ ꯐꯩꯅ ꯇꯕꯨꯗꯤ
ꯎꯝ ꯍꯌꯦꯡ ꯑꯣꯏꯒꯦꯔ ꯎꯔꯣꯏꯗ꯭ꯔꯗꯤ ꯈꯪꯗꯦ
ꯑꯗꯨꯝ ꯉꯝꯃꯤꯈꯩ ꯇ꯭ꯔꯥꯏ ꯇꯧꯑꯣ ꯗꯤ ꯑꯗꯨꯝ ꯑꯃꯗꯤ ꯑꯣꯏꯔꯛꯀꯅꯤꯗꯅ ꯅꯠꯇ꯭ꯔ ꯑꯗꯨꯝ ꯍꯣꯠꯄꯨ ꯍꯣꯠꯅꯔꯗꯤ
ꯑ
ꯑꯗꯣ ꯁꯤꯁꯇꯔꯗ ꯑꯗꯨꯝ ꯍꯣꯜꯗꯦ ꯂꯩꯔꯦꯀꯣ ꯑꯗꯨ ꯑꯣꯏꯔꯗꯤ ꯑꯗꯨꯝ ꯑꯇꯣꯞꯄ ꯄꯥꯔꯠ ꯇꯥꯏꯝꯒꯨꯝꯕꯗꯤ ꯆꯠꯇꯦꯀꯣ ꯑꯗꯨ ꯑꯣꯏꯔꯒꯗꯤ
ꯗꯤꯒꯨꯝꯅ ꯈꯣꯜꯗ
ꯑ
ꯁꯨꯝꯃꯦꯔ ꯕꯔꯦꯛ ꯐꯪ꯭ꯔꯁꯨ
ꯅꯨꯡꯉꯥꯏꯌꯦ ꯅꯨꯡꯉꯥꯏꯌꯦ ꯑꯗꯨꯁꯨ ꯁꯥꯃꯟꯗꯀꯦꯀꯣ ꯌꯨꯝꯗ ꯨ ꯁꯥꯏꯑꯌꯦ ꯃꯄꯥꯟ ꯊꯣꯛꯑꯁꯨ ꯁꯥꯏꯑ
ꯍꯧꯖꯤꯛ ꯈꯨꯠꯁꯥꯁꯤꯗꯤ ꯀꯩꯅꯣ ꯑꯃ ꯇꯧꯋꯦꯗ
ꯑꯗꯨꯅꯦ
ꯅꯣꯡ ꯁꯥꯗ꯭ꯔꯁꯨ ꯃꯣꯏ ꯃꯪꯂꯤ ꯃꯪꯂꯤ ꯇꯧꯕꯗꯣ ꯑꯗꯨꯗ ꯐꯥꯎꯕ ꯌꯥꯝ ꯍꯤꯅꯦꯠ ꯇꯧꯋꯕꯣ
ꯎꯝ ꯑꯗꯨꯅꯦ ꯁꯥꯕ ꯂꯩꯌꯦꯕꯀꯣ ꯌꯨꯝ ꯁꯥꯕ ꯃꯤꯁꯤꯡ ꯌꯦꯡꯕꯗ ꯅꯨꯡꯉꯥꯏꯇ꯭ꯔꯕꯅꯤ ꯍꯥꯏꯕꯗꯤ ꯌꯥꯝ ꯁꯥꯕꯗꯣ ꯁꯥꯔꯒ ꯃꯣꯏꯅ ꯂꯩꯕꯥꯛꯀꯨꯝꯕ ꯑꯁꯤ ꯁꯤꯃꯦꯟꯒꯨꯝꯕ ꯇꯧꯕꯗꯣ ꯌꯦꯡꯕꯗ ꯑꯩ ꯌꯥꯝ ꯋꯥꯔꯝꯒꯅꯤ ꯍꯥꯏꯅ ꯌꯦꯡꯉꯒ ꯂꯩꯕꯅꯦ
ꯑ ꯑꯩꯈꯣꯏ ꯃꯅꯨꯡꯗ ꯂꯩꯐꯧ ꯇꯟꯍꯜꯂꯒꯁꯨ ꯍꯥꯏꯅ
ꯃꯣꯏꯗꯤ ꯊꯕꯛ ꯁꯦꯟ ꯇꯥꯟꯕ ꯆꯁꯤꯡꯗꯦ
ꯎꯝ
ꯍꯧꯖꯤꯛ ꯑꯩꯈꯣꯏꯅꯤꯅ ꯑꯩꯈꯣꯏꯅꯤ ꯑꯩꯈꯣꯏꯅ ꯇꯧꯕꯁꯦ ꯑꯗꯨꯝ ꯅꯪꯅ ꯍꯦꯟꯅ ꯍꯩꯔꯛꯄ꯭ꯔꯥ ꯈꯪꯄꯣꯠ ꯅꯠꯇꯦꯀꯣ ꯍꯥꯏꯕꯗꯤ ꯑꯗꯨꯝ ꯑꯗꯨꯝ ꯇꯧꯔꯤꯈꯩ ꯍꯩꯕ ꯖꯥꯠꯇꯣ ꯑꯗꯨꯝ ꯇꯧꯕꯅꯦ ꯑꯗꯨꯅ ꯑꯗꯨꯝ ꯅꯨꯃꯤꯠ ꯑꯃꯅꯤꯅꯤꯗꯪ ꯑꯣꯏꯔꯁꯨ ꯀꯣ ꯑꯗꯨꯝ ꯇꯧꯑꯣ ꯍꯥꯏꯕꯗꯤ ꯑꯗꯨꯝ ꯇꯜꯂꯦꯒꯨꯝꯕ ꯇꯧꯗꯕꯤꯗꯀꯣ
ꯎꯝ ꯑꯩꯅꯣꯏ ꯑꯃꯒꯤ ꯑꯅꯤꯒꯨꯝꯕ ꯁꯥꯟꯅꯔꯗꯤ ꯑꯗꯨꯝ ꯌꯥ ꯍꯥꯏꯗ ꯀꯣ
ꯑ ꯑꯗꯨꯕꯨꯗꯤ ꯃꯤ ꯃꯤꯒꯤ ꯃꯈꯥ ꯄꯣꯜꯂꯦꯕꯀꯣ ꯑꯗꯨꯝ ꯃꯤꯒꯤ ꯑꯄꯥꯝꯕ ꯄꯥꯝꯗꯕꯁꯨ ꯌꯥꯎꯋꯦ ꯃꯤ ꯈꯔꯗꯤꯀꯣ ꯃꯣꯏꯅ ꯇꯧꯕ ꯃꯑꯣꯡꯗ ꯎꯕꯗ ꯉꯛꯈ꯭ꯔꯕꯅꯦ ꯑꯩꯗꯤ
ꯍꯥꯏꯕꯗꯤ ꯌꯥꯝ ꯌꯥꯝ ꯍꯣꯠꯅꯕꯗꯣ
ꯍꯣꯠꯅꯕꯒꯤ ꯂꯦꯕꯦꯜꯁꯦ ꯎꯕꯗ ꯑꯩꯈꯣꯏꯁꯦ ꯀꯔꯤꯁꯨ ꯅꯠꯇꯦꯀꯣ ꯈꯜꯂꯕꯅꯦ
ꯍꯥꯏꯕꯗꯤ
ꯈꯔꯗꯤ ꯌꯥꯝ ꯑ ꯊꯃꯣꯏ ꯆꯪꯉꯒ
ꯎꯝ ꯑꯗꯨꯒ ꯃꯤ ꯑꯃꯅ ꯍꯥꯏꯕꯗꯣ ꯀꯔꯤ ꯍꯥꯏꯕ ꯑꯁ ꯑꯩ ꯑꯁꯤꯒꯤ ꯊꯕꯛꯁꯦ ꯇꯧꯃꯟ ꯕꯒꯤ ꯑꯩ ꯑꯣꯅꯤꯡꯂꯛꯈ꯭ꯔꯦ ꯍꯥꯏꯕꯁꯨ ꯌꯥꯎꯋꯤꯀꯣ ꯍꯥꯏꯕꯗꯤ
ꯑꯩ ꯅꯣꯛꯅꯤꯡꯒꯗꯕ ꯖꯥꯠ ꯖꯥꯠ ꯌꯥꯝ ꯇꯧꯕꯅꯤ ꯃꯣꯏꯁꯦ ꯃꯤꯁꯦ ꯃꯈꯜ ꯁꯨꯅ ꯂꯥꯛꯄꯅꯤꯅ ꯃꯣꯏꯅ ꯉꯥꯡꯕ ꯃꯌꯥꯝꯁꯦ ꯇꯥꯕꯗ ꯑꯁ
ꯑꯗꯣ ꯀꯩꯅꯣꯗꯤ ꯐꯪꯗꯤ ꯑꯗꯨꯝ ꯐꯪꯕ꯭ꯔꯣ
ꯎꯝ ꯑꯩꯗꯤ ꯑꯃꯨꯔꯛꯇꯤ ꯇꯧꯋꯦ ꯑꯩꯁꯨ ꯀꯣ ꯇꯧꯔꯝꯗꯦ ꯇꯥꯕꯕꯨꯗꯤ ꯀꯨꯏꯔꯒ ꯇꯧꯗꯕꯖꯥꯠꯇꯣ ꯑꯗꯨꯕꯨ ꯑꯗꯨꯝ ꯀꯔꯤ ꯍꯥꯏꯁꯤꯔꯥ ꯈꯖꯤꯛꯇꯪ ꯑꯣꯏꯔꯁꯨ ꯍꯥꯏꯅ ꯑꯗꯨꯝ ꯍꯣꯠ ꯍꯣꯠꯅꯕ ꯃꯇꯝꯗ ꯑꯗꯨꯝꯕꯨꯗꯤ ꯇꯧꯋꯦ ꯑꯗꯨ ꯑꯣꯏꯔꯁꯨ ꯀꯔꯤ ꯍꯥꯏꯁꯤꯅ ꯑꯩꯁꯨ ꯆꯞ ꯃꯥꯟꯅꯩꯌꯦ ꯑꯗꯨꯝ ꯈꯔ ꯏꯀꯥꯏꯕꯒꯨꯝ ꯀꯔꯤ ꯍꯥꯏꯁꯤꯔꯥ ꯅꯨꯡꯉꯥꯏ ꯇꯧꯕ ꯖꯥꯠꯇꯣ